ꯑꯩꯅꯥ ꯅꯠꯇꯦ
ꯅꯪꯅꯅꯦ
ꯑꯩꯅ ꯅꯠꯇꯦ ꯑꯩ ꯅꯠꯇꯦ
ꯅꯪꯅ ꯅꯪꯅꯅꯦ
ꯃꯊꯟꯗꯅꯦ ꯑꯩ ꯑꯁꯣꯝꯗ ꯋꯥ ꯉꯥꯡꯂꯦ ꯃꯊꯟꯗ ꯃꯨꯠꯂꯒ ꯂꯩꯔꯝꯃꯤ ꯄꯥꯃꯨꯏꯗꯀꯣ
ꯄꯥꯝꯃꯨꯏ ꯑꯩꯁꯨ ꯑꯣꯀꯦ ꯀꯩꯅꯣꯝ ꯑꯃ ꯍꯥꯡꯉꯒꯦ ꯑꯃꯨꯛꯀ
ꯍꯡꯉꯣ ꯍꯡꯉꯣ
ꯍꯨꯏ ꯄꯥꯝꯕ꯭ꯔꯥ ꯍꯧꯗꯣꯡ ꯄꯥꯝꯕ꯭ꯔꯥ
ꯍꯨꯏ
ꯑꯠꯁꯥ ꯑꯗꯨ ꯅꯪ ꯍꯨꯏ ꯌꯣꯛꯂꯝꯕ꯭ꯔꯥ ꯍꯥꯏꯇꯥꯔꯦ ꯅꯍꯥꯟ
ꯑꯣ ꯌꯣꯛꯇꯤ ꯌꯣꯛꯑꯝꯃꯦ ꯑꯗꯣ ꯑꯩꯈꯣꯏꯗꯗꯤ ꯌꯣꯛꯑꯁꯨ ꯆꯥꯟꯅꯗꯕꯀꯣ ꯍꯨꯏꯗꯣ
ꯆꯥꯅꯗꯕꯗꯤ ꯍꯥꯠꯂꯒ ꯆꯥꯕꯗꯨꯔꯣ
ꯅꯠꯇꯦ ꯆꯥꯟꯅꯗꯕ ꯍꯥꯏꯕꯗꯤ
ꯑꯠꯆꯥ ꯑꯠꯆꯥ ꯑꯆꯥ ꯄꯛ ꯄꯥꯛꯅꯗꯕ
ꯄꯛꯅꯗꯕ
ꯆꯥꯅꯗꯕ ꯍꯥꯏꯔꯒ ꯑꯩꯗꯤ ꯅꯪ
ꯑꯗꯣ ꯎꯝ ꯑꯗꯨꯝ ꯁꯤꯕꯀꯣ ꯍꯨꯏ ꯃꯔꯤ ꯁꯨꯒ꯭ꯔꯦꯕ ꯁꯤꯕ ꯑꯗꯨꯗꯤ ꯑꯗꯨꯝ ꯌꯣꯛꯇ꯭ꯔꯦ ꯄꯥꯝꯗꯤ ꯌꯥꯝ ꯄꯥꯝꯃ ꯑꯗꯨ ꯌꯣꯛꯄ ꯌꯥꯗꯕꯒꯤ ꯊꯣꯛꯑꯦ
ꯑꯣꯀꯦ ꯑꯗꯣ ꯍꯧꯗꯣꯡꯗꯤ ꯌꯣꯛꯇꯤ ꯌꯣꯛꯈ꯭ꯔꯕꯣ
ꯍꯧꯗꯣꯡꯗꯤ ꯑꯗꯨꯝ ꯂꯩꯌꯦ ꯌꯨꯝꯗ ꯌꯣꯛꯄꯥꯅꯤ
ꯑꯩ ꯍꯧꯗꯣꯡꯗꯤ ꯄꯥꯝꯗꯦꯅꯦ ꯑꯩꯗꯤ
ꯍꯧꯗꯣꯡꯗꯤ ꯑꯩꯁꯨ ꯍꯨꯏꯒꯨꯝꯅ ꯄꯥꯝꯗꯦ ꯑꯩꯁꯨ ꯍꯨꯏ ꯌꯥꯝ ꯄꯥꯝꯃꯦ
ꯑꯩꯗꯤ ꯍꯨꯏꯒꯥꯁꯨ ꯇꯨꯝꯕꯅꯤꯅꯦ ꯃꯆꯥꯗꯣ ꯍꯨꯏ ꯃꯆꯥꯗꯣ ꯋꯤꯟꯇꯔ ꯃꯇꯝꯗ ꯄꯨꯔꯛꯄꯅꯦꯕ ꯑꯗ ꯍꯨꯏꯒ ꯑꯩꯒ ꯇꯨꯝꯕꯅꯤꯅꯦ
ꯌꯨꯡꯒꯥꯥ ꯍꯥꯟꯖꯤꯟꯂꯝꯕꯥ ꯂꯩꯅꯤꯀꯣ
ꯍꯥꯟꯖꯟꯗꯦ ꯃꯥ ꯌꯨꯡ ꯍꯪꯅꯤꯡꯉꯦ ꯍꯥꯏꯗꯤꯀꯣ ꯎꯝ ꯍꯥꯏꯗꯤ ꯊꯣꯡꯗ ꯃꯥ ꯈꯣꯡꯕ ꯍꯧꯔꯅꯤ ꯑꯗꯨꯗꯤ ꯈꯪꯉꯦꯕ ꯃꯥ ꯃꯄꯥꯟ ꯊꯣꯛꯅꯤꯡꯉꯦ ꯍꯥꯏꯕꯗꯣ
ꯎꯝ ꯌꯥꯏ ꯅꯪꯒꯤ ꯍꯨꯏꯁꯤꯗꯤ ꯈꯔ ꯑꯁꯤꯡꯕ ꯍꯨꯏꯅꯦ
ꯑꯗꯨ ꯆꯥꯟꯅꯗꯕꯅꯤꯅ ꯎꯄꯥꯏ ꯂꯩꯇꯦ ꯄꯛꯅꯗꯕꯅꯤꯅ ꯑꯗꯣ ꯑꯩꯗꯤ ꯍꯨꯏꯁꯥꯁꯨ ꯆꯥꯗꯦ
ꯍꯨꯏꯁꯥꯕꯨꯗꯤ ꯃꯤ ꯃꯌꯥꯝꯗꯤ ꯆꯥꯕꯗꯤ ꯅꯠꯇꯦꯗ ꯑꯗꯨꯝ
ꯆꯥꯅꯤꯡꯗꯦꯗꯥ
ꯆꯥꯎꯔꯗꯤ ꯑꯍꯣꯏ ꯃꯤ ꯈꯪꯉꯒ ꯐꯖꯅ ꯊꯣꯡꯕꯥꯗꯤ ꯆꯥꯕ ꯌꯥꯏꯕꯥꯀꯣ ꯑꯗꯨꯕꯨ ꯑꯩꯁꯨ ꯆꯥꯅꯤꯡꯗ꯭ꯔꯦ
ꯈꯪꯗꯦ ꯑꯩꯗꯤ ꯑꯗꯨꯝ ꯍꯨꯏ ꯅꯨꯡꯁꯤꯗꯣꯏꯔꯥ ꯈꯪꯗꯦ ꯆꯥꯅꯤꯡꯗꯦ
ꯍꯨꯏ ꯌꯣꯛꯄ ꯍꯧꯔꯗꯤ ꯍꯨꯏꯆꯥ ꯍꯨꯏꯁꯥ ꯆꯥꯅꯤꯡꯇꯕꯅꯦ
ꯎꯟ
ꯑꯩꯒꯤ ꯍꯨꯏ ꯑꯃ ꯑꯁ ꯃꯤꯁ ꯇꯧꯏꯦ ꯍꯥꯏꯔꯒ
ꯑꯩ ꯍꯨꯏꯗꯤ ꯌꯥꯝ ꯃꯤ ꯐꯕꯅꯤꯅꯦ
ꯎꯝ
ꯄꯨꯔꯛꯄ ꯅꯨꯃꯤꯠꯇꯒꯤ ꯃꯥꯁꯦ ꯑꯩꯉꯣꯟꯗꯒꯤ ꯅꯥꯞꯄꯒ ꯑꯗꯨꯝ ꯂꯩꯕꯅꯤꯅꯦ
ꯑꯣ
ꯄꯨꯔꯛꯄ ꯅꯨꯃꯤꯠꯁꯦ ꯃꯥꯁꯦ ꯇꯨꯝꯅꯤꯡꯈ꯭ꯔꯕ ꯍꯥꯏꯇꯥꯔꯦ ꯑꯗꯨ ꯇꯤꯟꯅꯤꯡꯕꯗ ꯃꯥꯁꯦ ꯐꯥꯔꯁ ꯗꯦꯅꯦꯕ ꯃꯥꯁꯦ ꯃꯆꯥꯅꯦꯕ ꯊꯥ ꯑꯅꯤ ꯐꯥꯗ꯭ꯔꯤꯕ ꯑꯗꯨꯗ ꯊꯥ ꯑꯅꯤ ꯑꯃ ꯈꯔ ꯍꯦꯟꯕꯅꯤꯅ ꯑꯅꯤꯁꯨ ꯐ ꯌꯥꯝ ꯐ ꯀꯩꯅꯣ ꯑꯋꯥꯠ ꯑꯃ ꯇꯥꯪꯈꯥꯏꯁꯨ ꯐꯥꯗ꯭ꯔꯤꯗ
ꯎꯝ
ꯑꯗꯨꯗ ꯍꯨꯏꯗꯣ ꯂꯥꯛꯄ ꯀꯥꯟꯗ ꯅꯨꯡꯗꯥꯡꯁꯦ ꯇꯨꯝꯅꯤꯡꯗꯕꯖꯥꯠꯅꯤ ꯃꯥꯁꯦ ꯑꯩꯒꯤ ꯈꯣꯡꯗ ꯂꯥꯛꯑꯒ ꯃꯥꯒꯤ ꯀꯣꯛꯇꯣ
ꯎꯝ
ꯑꯩꯒꯤ ꯈꯣꯡ ꯃꯊꯛꯇ ꯍꯥꯞꯄꯒ ꯇꯨꯝꯈ꯭ꯔꯕꯖꯥꯠꯔꯅꯤꯅꯦ ꯑꯁ ꯅꯨꯡꯁꯤꯕꯗꯣ ꯐꯥꯔꯁ ꯗꯦꯗꯒꯤ
ꯎꯟ
ꯑꯗꯨꯃꯥꯏꯅ ꯐꯥꯔꯁꯁꯦ ꯍꯨꯏꯒꯨꯝꯕ ꯑꯇꯣꯞꯄꯗꯗꯤ ꯃꯤ ꯀꯤꯌꯦꯗꯅ ꯈꯔꯗꯤ
ꯎꯟ
ꯎꯝ ꯑ ꯁꯣꯔꯤ ꯃꯥꯥꯟꯅꯗꯤ ꯐꯥꯔꯁ ꯗꯦꯗꯤ ꯑꯗꯨꯃꯥꯏꯅ ꯇꯧꯅꯤ ꯑꯩ ꯐꯣꯇꯣ ꯀꯥꯞ ꯊꯝꯃꯅꯤꯅꯦ ꯍꯧꯖꯤꯛꯄꯨꯗꯤ ꯁꯤꯔꯦ ꯑꯩꯒꯤ ꯍꯨꯏ ꯑꯇꯣꯞꯄꯁꯤꯡꯗꯨꯅ ꯁꯥꯊꯤꯍꯜꯂꯒ ꯃꯣꯏꯅ ꯍꯥꯃꯦꯡ ꯇꯥꯟꯕ ꯌꯥꯎꯕ ꯀꯥꯟꯗ ꯃꯤꯅ ꯅꯣꯡꯃꯩ ꯀꯥꯞꯄꯒ ꯑꯁ ꯑ ꯆꯦꯖ ꯀꯔꯤ ꯃꯥꯗꯤ ꯃꯤ ꯐꯕꯅꯤꯅ ꯃꯤꯅ ꯅꯣꯡꯃꯩ ꯀꯥꯞꯀꯦ ꯍꯥꯏꯔꯁꯨ ꯃꯥꯗꯤ ꯁꯛ ꯑꯌꯥꯝꯕ ꯈꯪꯅꯕꯅꯤꯅ ꯃꯥꯗꯤ ꯀꯩꯅꯣ ꯆꯦꯟꯗꯦꯕ
ꯑꯣ
ꯃꯤꯅ ꯆꯩꯔꯁꯨ ꯑꯇꯣꯞꯄ ꯑꯅꯤ ꯁꯥꯊꯤꯕꯁꯤꯗꯤ ꯍꯥꯠꯂꯣ ꯁꯤꯅꯦ ꯑꯩꯅ ꯑꯗꯨꯅꯤ ꯍꯥꯠꯇ꯭ꯔꯒ ꯑꯩ ꯍꯨꯏ ꯍꯥꯠꯄ ꯂꯣꯏꯅꯃꯛ ꯑꯩꯒꯤ ꯍꯨꯏꯗꯤ ꯍꯨꯏꯅꯤꯗ ꯑꯗꯨꯕꯨ ꯑꯇꯣꯞꯄ ꯑꯅꯤꯗ ꯁꯥꯊꯤ ꯃꯟꯕꯒꯤ ꯍꯥꯠꯂꯁꯨꯥꯝ ꯀꯔꯤ ꯄꯥꯝꯃꯨꯗꯕꯗꯣ
ꯑꯣ
ꯑꯁ ꯑꯩ ꯂꯩꯇꯕ ꯃꯇꯝꯗ ꯁꯤꯕꯅꯤꯅꯦ ꯑꯩꯈꯣꯏ ꯏꯄꯥꯅ ꯃꯥꯒꯤꯦ ꯑꯩꯒꯤ ꯏꯄꯥꯅ
ꯍꯨꯏꯗꯣ ꯍꯥꯠꯈ꯭ꯔꯦ ꯍꯥꯏꯅ ꯍꯥꯏꯕ ꯃꯇꯝꯗ ꯃꯥ ꯆꯤꯡ ꯀꯥꯏꯌꯦ ꯍꯨꯏꯗꯣ ꯌꯦꯡꯉꯕ
ꯑꯣ
ꯑꯗꯣ ꯀꯥꯕ ꯀꯥꯟꯗ ꯃꯥꯁꯦ ꯁꯤꯗ꯭ꯔꯤꯌꯦ ꯍꯥꯏꯌꯦ ꯑꯩꯒꯤ ꯍꯨꯏꯗꯣ
ꯆꯠꯂꯒ ꯍꯨꯏ ꯃꯃꯤꯡ ꯀꯧꯔꯒ ꯃꯥꯒꯤ ꯀꯔꯤꯕ ꯇꯦꯜꯗꯣ
ꯎꯝ
ꯍꯨꯏꯗꯤ ꯀꯥꯞꯈ꯭ꯔꯕ ꯃꯥꯂꯦꯡꯗꯤ ꯂꯦꯡꯗ꯭ꯔꯕ
ꯑꯣ
ꯑꯗꯣ ꯃꯥꯒꯤ ꯃꯤꯡ ꯀꯧꯕ ꯀꯥꯟꯗ ꯇꯦꯜꯗꯣ ꯂꯦꯡꯂꯦ ꯍꯥꯏꯔꯤ ꯑꯁ ꯑꯩ ꯋꯥꯅꯤ ꯋꯥꯏꯀꯣ ꯋꯥꯔꯤ ꯁꯥ
ꯂꯥꯡꯕ꯭ꯔꯥ
ꯂꯥꯡꯗꯦ ꯀꯩꯅꯣ ꯑꯩꯒꯤ ꯍꯨꯏꯒꯤ ꯋꯥꯈꯜ ꯃꯥꯅ ꯁꯤꯕꯒꯤ ꯋꯥꯔꯤꯗꯣ ꯍꯥꯏꯔꯒ ꯑꯗꯨꯝ ꯋꯥꯏꯕ
ꯍꯨꯏꯁꯨ ꯃꯤꯒꯨꯝꯕꯅꯤꯅꯦ ꯆꯍꯤ ꯑꯅꯤ ꯑꯍꯨꯝ ꯌꯣꯛꯑꯒ ꯑꯗꯨꯝ ꯁꯤꯒꯤꯕꯗꯣ ꯑꯁ
ꯑꯗꯨꯅꯤ
ꯁꯤꯕꯅ ꯃꯥꯕꯨꯗꯤ ꯍꯥꯠꯄꯅꯤꯅꯦ ꯅꯣꯡꯃꯩ ꯄꯥꯏꯕꯈꯣꯏꯁꯨ ꯍꯥꯏꯈ꯭ꯔꯕꯅꯤꯅꯦ ꯑꯩꯈꯣꯏꯒꯤ ꯍꯨꯏꯗꯨꯗꯤ ꯈꯪꯉꯦꯀꯣ ꯑꯃꯗꯣ ꯑꯗꯨꯗꯤ ꯍꯥꯠꯀꯅꯨ ꯑꯇꯣꯞꯄ ꯍꯥꯠꯀꯦꯁꯨ ꯍꯥꯠꯂꯣ ꯍꯥꯏꯈ꯭ꯔꯕꯅꯤꯅꯦ
ꯍꯩꯄꯥ ꯁꯥꯗꯅ ꯃꯣꯏꯅ ꯀꯔꯤ ꯍꯥꯏꯁꯤꯔꯥ ꯃꯣꯏ ꯃꯣꯏꯁꯨ ꯁꯥꯎꯕꯅꯤꯅꯀꯣ ꯑꯗꯨꯝ
ꯃꯁꯥꯅ ꯑꯗꯨꯝ ꯀꯔꯤ ꯍꯥꯏꯁꯤꯔꯥ ꯁꯥꯎꯔ ꯂꯩꯕꯅꯤꯅ ꯍꯥꯃꯦꯡ ꯍꯥꯠꯈꯤꯕꯅꯤ ꯅꯨꯡ ꯃꯣꯏꯅ ꯀꯥꯞꯈꯤꯕꯅꯤ ꯅ ꯃꯣꯏꯅ
ꯑꯅꯤꯗꯨꯁꯨ ꯑꯅꯤꯗꯨꯁꯨ ꯑꯩꯅ ꯁꯦꯀ꯭ꯔꯤꯐꯥꯏꯁ ꯇꯧꯊꯣꯛꯈ꯭ꯔꯦ
ꯅꯪ ꯇꯥꯗ꯭ꯔꯦ ꯅꯪ ꯅꯪ ꯊꯕꯛ ꯌꯥꯝ ꯆꯤꯜꯂꯦ
ꯆꯤꯟꯗꯦ ꯆꯤꯟꯗꯦ ꯆꯤꯟꯗꯦ ꯑ
ꯃꯤꯅ ꯋꯥꯔꯤ ꯂꯤꯕꯤꯔ ꯂꯩꯔꯒ
ꯑꯩꯗꯣ ꯁꯤꯗ ꯑꯩꯗꯣ ꯀꯩꯅꯣ ꯐꯣꯟꯗꯣ ꯆꯥꯔꯖꯔꯗ ꯆꯪꯗꯕ ꯀꯣ
ꯑꯣ ꯐꯣꯟꯖꯦ ꯌꯥꯗꯕ ꯍꯧꯔꯕꯣ ꯐꯣꯟꯅ ꯑꯅꯧꯕ
ꯌꯥꯏꯗ ꯑꯩꯗꯣ ꯁꯇꯦꯁꯟ ꯀꯣꯁꯇ ꯌꯥꯗꯕ
ꯏꯁꯇꯦꯁꯟ ꯀꯣꯆ
ꯎꯝ ꯀꯣꯠꯁ ꯍꯥꯏꯈ꯭ꯔꯦ
ꯏꯁꯇꯦꯁꯟ ꯀꯣꯠꯁ ꯍꯥꯏꯕꯗꯤ ꯀꯩꯅꯣ
ꯃꯩ ꯆꯥꯔꯖ ꯇꯧꯐꯝꯗ ꯀꯣꯁ ꯅꯠꯇꯦ ꯑꯩ ꯀꯣꯁ ꯍꯥꯏꯈ꯭ꯔꯦ ꯍꯥꯏꯕꯅꯤ
ꯑꯗꯨꯗꯤ ꯑꯦꯛꯁꯇꯦꯟꯁꯟ ꯀꯣꯔꯠ ꯍꯥꯏꯕꯅꯦꯍꯦ
ꯑꯗꯨꯅꯦ
ꯏꯁꯇꯦꯁꯅꯦꯜ ꯀꯣꯆ ꯍꯥꯏꯅꯦ
ꯌꯥꯔꯦ ꯈꯪꯉꯗꯤ ꯌꯥꯔꯦꯅꯦ ꯀꯔꯤꯅꯣꯅꯦ ꯑꯁ
ꯑꯩ ꯑꯩ ꯈꯪꯗꯦ ꯑꯩ ꯉꯥꯎꯋꯦ ꯑꯁꯦꯡꯕ ꯑꯩ ꯑꯩ ꯌꯥꯗꯦ ꯅꯪꯒꯤꯗꯣ
ꯑꯗꯨꯝ ꯍꯥꯏꯕꯗ ꯈꯪꯉꯗꯤ ꯌꯥꯔꯕ ꯄꯣꯠꯇꯣ
ꯎꯝ ꯌꯥꯗꯦ ꯑꯩꯪ ꯏꯝꯐꯥꯜꯗ ꯂꯩꯔꯒ ꯀꯃꯥꯏꯅ ꯇꯧꯔꯒꯦꯔꯣ
ꯍꯨꯝ ꯌꯥꯝ ꯁꯥꯏꯌꯦ ꯌꯥꯝ ꯁꯥꯏꯀꯣ ꯈꯥꯅꯕ
ꯅꯪ ꯀꯣꯔꯤꯌꯟ ꯌꯥꯝ ꯄꯥꯝꯃꯗꯤ ꯀꯣꯔꯤꯌꯟ ꯁꯥꯔꯣ
ꯁꯥꯅꯤꯡꯗꯦꯍꯦ
ꯍꯨꯝ ꯑꯩꯗꯤ ꯂꯥꯏꯒꯤ ꯃꯨꯕꯤ ꯌꯦꯡꯅꯤꯡꯉꯦ꯫
ꯌꯦꯡꯉꯨꯅ ꯑꯗꯨ ꯍꯣꯔꯣꯔꯒꯤ꯫
ꯑꯗꯨꯅꯦ ꯑꯩ ꯑꯗꯨꯝ ꯌꯦꯡꯕꯅꯦ ꯑꯗꯣ ꯌꯥꯝ ꯐꯖꯕ ꯎꯗ꯭ꯔꯤꯅꯦ ꯍꯧꯖꯤꯛꯐꯥꯎ꯫
ꯑꯩꯁꯨ ꯑꯗꯨꯝ ꯌꯦꯡꯉꯦ ꯑꯦ ꯅꯨꯡꯉꯥꯏꯕꯅꯦ ꯌꯦꯡꯕ꯫ ꯑꯗꯨꯝ ꯏꯪꯂꯤꯁꯀꯤ ꯁꯨ ꯌꯦꯡꯉꯦ ꯆꯥꯏꯅꯥ ꯀꯣꯔꯤꯌꯥꯟ ꯂꯣꯏꯅ ꯌꯦꯡꯕꯅꯦ꯫ ꯏꯟꯗꯣꯅꯦꯁꯤꯌꯥꯒꯤꯁꯨ꯫
ꯐꯤꯂꯤꯄꯤꯟ ꯏꯟꯗꯣꯅꯦꯁꯤꯌꯥꯒꯤ ꯐꯖꯕꯅꯦ꯫ ꯚꯥꯏꯒꯤꯗꯤ ꯑꯗꯨꯝ ꯍꯥꯏꯕꯗꯤ ꯃꯑꯣꯡꯗꯣ ꯑ ꯁꯦꯡꯕ ꯃꯥꯟꯕ ꯍꯥꯏꯇꯥꯔꯦ꯫
ꯑꯧ꯫
ꯏꯪꯂꯤꯁꯀꯤꯁꯨ ꯐꯖꯩ ꯏꯪꯂꯤꯁꯀꯤꯗꯤ ꯑ꯫ ꯏꯪꯂꯤꯁꯀꯤꯗꯤ ꯃꯣꯏ ꯌꯥꯝꯃꯦꯗꯅ ꯖꯣꯅ꯭ꯔꯗꯣ ꯀꯔꯤ ꯀꯔꯤ ꯍꯥꯏꯁꯦꯔꯥ ꯍꯣꯔꯣꯔ ꯃꯨꯚꯤ ꯑꯣꯏꯔꯁꯨ꯫
ꯑꯧ꯫
ꯈꯔ ꯐꯅꯤ ꯀꯣꯃꯦꯗꯤ ꯇꯥꯏꯞꯇ ꯂꯩꯑꯦ ꯑꯃꯅ ꯈꯔ ꯁꯤꯔꯦꯁ ꯆꯠꯇ ꯂꯩ ꯑꯃꯅ ꯑ ꯔꯤꯌꯦꯜ ꯂꯥꯏꯐ ꯏ-ꯏꯚꯦꯟꯁ ꯀꯥꯏꯅ ꯍꯥꯏꯔꯒ ꯂꯩꯌꯦ꯫ ꯔꯤꯌꯦꯜ ꯂꯥꯏꯐ ꯏꯚꯦꯟꯁꯤꯡꯗꯨꯗꯤ ꯑꯗꯨꯝ ꯀꯩꯅꯣꯃꯒꯤꯗ ꯐꯖꯩ ꯍꯧꯖꯤꯛ ꯀꯔꯤꯕ ꯀꯟꯖꯨꯔꯤꯡꯒꯤꯗꯣ꯫
ꯑꯧ꯫
ꯐꯖꯩ ꯑꯗꯨꯒ ꯈꯔ ꯖꯣꯀꯔꯗ ꯍꯥꯏꯔꯗꯤ ꯀꯔꯤ ꯍꯥꯏꯁꯦꯔꯥ ꯈꯪꯗꯦ ꯖꯣꯀ꯭ꯔꯗꯗꯤ ꯊꯕꯛ ꯆꯤꯜꯂꯦ ꯈꯪꯉꯦꯀꯣ ꯅꯪ꯫
ꯆꯤꯟꯗꯦ ꯍꯥꯏꯔꯛ ꯑꯣ ꯇꯥꯔꯤꯅꯦ꯫
ꯅꯍꯥꯟ ꯊꯥꯏꯅꯒꯤ ꯏꯚꯤꯜ ꯗꯦꯠ ꯇꯨ ꯌꯦꯡꯈꯕ꯫
ꯌꯦꯡꯉꯦ꯫
ꯄꯥꯔꯠ ꯀꯌꯥ ꯂꯩ ꯄꯦ ꯄꯥꯔꯠ ꯀꯌꯥ ꯌꯦꯡꯈꯔꯕ꯫
ꯈꯪꯗꯦ ꯄꯥꯔꯠꯇꯤ ꯀꯨꯏꯔꯦꯍꯦ ꯌꯦꯡꯕ ꯀꯨꯏꯔꯦ ꯇꯤꯚꯤꯗ ꯌꯦꯡꯕꯅꯦ꯫
ꯎꯝ꯫
ꯐ꯭ꯔꯁꯀꯤꯗꯣ ꯑꯣꯏꯕ ꯃꯥꯜꯂꯦ ꯑꯩꯅ ꯌꯦꯡꯕꯗꯣ ꯏꯚꯤꯜ ꯗꯦꯠꯇꯣ꯫
ꯏꯚꯤꯜ ꯗꯦꯠꯁꯨ ꯄꯥꯔꯠ ꯃꯉꯥ ꯑꯃ ꯂꯩꯕꯅꯦ ꯃꯔꯤꯔ ꯃꯉꯥ ꯂꯩꯕꯅꯦ꯫
ꯑꯩꯅ ꯑꯍꯥꯟꯕꯗꯣ ꯑꯣꯏꯅꯤ ꯑꯇꯣꯞꯄꯗꯤ ꯌꯦꯡꯗ꯭ꯔꯦ꯫
ꯍꯥꯏꯔꯛꯑꯣ ꯊꯥꯏꯅꯒꯤ꯫
ꯊꯥꯏꯅꯒꯤ ꯃꯨꯚꯤ ꯃꯔꯛꯇꯗꯤ ꯑꯗꯨꯁꯨ ꯐꯖꯩ ꯑꯗꯨꯒ ꯍꯤꯟꯗꯤꯒꯤ ꯍꯤꯟꯗꯤꯒꯤ ꯑꯃ ꯂꯩꯕꯗꯨ ꯑꯁ ꯀꯔꯤ
ꯅꯥꯏꯟꯇꯤꯟ ꯇ꯭ꯋꯦꯟꯇꯤ꯫
ꯅꯥꯏꯇꯤꯟ ꯇ꯭ꯋꯦꯟꯇꯤꯁꯨ ꯐꯖꯩ ꯑꯗ ꯑꯗꯨ ꯅꯠꯇꯕ ꯑꯥꯠ ꯑꯥꯠꯃꯥ ꯍꯥꯏꯅ ꯂꯩꯑꯦ꯫
ꯑꯥꯠꯃꯥ ꯑꯥ꯫
ꯑꯁ ꯃꯗꯨꯗꯤ ꯐꯖꯕꯅꯤ ꯍꯦ꯫
ꯈꯪꯗꯦ ꯑꯗꯨꯗꯤ ꯌꯦꯡꯗ꯭ꯔꯤ꯫
ꯃꯗꯨꯒꯤ ꯐꯤꯂꯝꯒꯤ ꯍꯦꯔꯣꯏꯟꯗꯣ ꯂꯥꯏꯅꯦꯕ ꯑꯗꯨꯝ ꯃꯥꯅ ꯑꯁ ꯊꯥꯏꯅꯒꯤ ꯐꯖꯕ ꯑꯃ ꯌꯥꯎꯋꯦ ꯃꯥꯁꯦ ꯁꯛ
ꯍꯥ ꯍꯥ꯫
ꯑꯣꯜꯗꯦꯁ ꯅꯥꯏꯟꯇꯤꯁꯈꯣꯏꯒꯤ
ꯑꯣ ꯑꯩꯗꯤ ꯅꯥꯏꯇꯤꯟ ꯇ꯭ꯋꯦꯟꯇꯤꯗꯨ ꯌꯦꯡꯕꯗ ꯇꯨꯝꯗꯕꯅꯦ ꯅꯨꯡꯗꯥꯡ
ꯅꯥꯏꯇꯤꯟ ꯇ꯭ꯋꯦꯟꯇꯤꯗꯣ ꯑꯋꯥꯔ ꯐꯥꯗꯔ ꯇꯧꯕꯗꯨꯔꯣ
ꯑꯧ ꯀꯤꯌꯦꯅꯦ ꯑꯗꯨ ꯐꯤꯂꯝꯗꯣ ꯑꯩꯒꯤ ꯅꯨꯄꯤꯗꯨꯅ ꯑꯥ ꯄꯤꯂꯔꯗ ꯀꯥꯕꯗꯣ ꯃꯅꯤꯡ ꯍꯥꯜꯂ ꯒ ꯑꯗꯨꯗꯣ ꯑꯁ ꯍꯩꯅꯗꯦ
ꯎꯝ ꯑꯗꯨꯝ ꯍꯣꯏ ꯃꯗꯨꯒꯤ ꯃꯨꯕꯤꯗ ꯃꯥꯁꯨ ꯌꯥꯝ ꯐꯥꯎꯒ꯭ꯔꯦ
ꯑꯝ
ꯃꯃꯤꯡ ꯀꯥꯎꯒ꯭ꯔꯦ ꯃꯥꯒꯤ
ꯈꯪꯗꯦ ꯃꯃꯤꯡꯗꯤ ꯑꯩꯁꯨ
ꯅꯪ ꯍꯥꯃꯦꯡ ꯆꯥꯕ ꯌꯦꯡꯒ꯭ꯔꯕꯣ
ꯍꯥꯃꯦꯡ ꯍꯥꯃꯦꯡ ꯆꯥꯗꯦ
ꯍꯥꯃꯦꯡ ꯗꯣ ꯍꯥꯎꯕꯅꯦ
ꯑꯩ ꯆꯥꯗꯕꯅ ꯌꯥꯝꯃꯦꯗ
ꯎꯝ ꯎꯝ
ꯑꯩꯅ ꯀꯔꯤ ꯉꯥꯡꯕ꯭ꯔꯥ ꯀꯣ ꯍꯧꯖꯤꯛꯀꯤꯗꯣ
ꯍꯥꯥ
ꯑꯩꯅ ꯍꯧꯖꯤꯛ ꯀꯔꯤ ꯉꯥꯡꯈ꯭ꯔꯥꯕꯒꯣ
ꯀꯔꯤ ꯉꯥꯡꯕ꯭ꯔꯣ
ꯑꯁ ꯁꯣꯏꯒ꯭ꯔꯦ ꯑꯩꯅ ꯍꯧꯖꯤꯛ ꯉꯥꯡꯕꯗꯣ
ꯑꯥ ꯍꯥ
ꯇꯦꯁ ꯇꯧꯔꯣꯅꯗꯣ ꯑꯃꯨꯔꯛ ꯀꯔꯤ ꯂꯥꯡꯕ꯭ꯔꯥ
ꯅꯠꯇꯦꯍꯦ ꯑꯩꯅ ꯋꯥ ꯉꯥꯡꯕꯗꯨ ꯁꯣꯏꯈ꯭ꯔꯦ ꯍꯥꯏꯕꯅꯦ ꯍꯦ
ꯑꯣꯏꯗꯦꯗ
ꯑꯥ ꯑꯩ ꯍꯧꯖꯤꯛ ꯀꯔꯤ ꯍꯥꯏꯅꯤꯡꯉꯥꯏꯔ ꯀꯥꯎꯒ꯭ꯔꯦ ꯂꯩꯇꯦ
ꯍꯩꯇꯦ
ꯑꯝ
ꯑꯩꯗꯤ ꯍꯩꯌꯦ ꯇꯧꯕꯤꯌꯨꯔꯣ
ꯌꯔꯦꯗꯥ
ꯏꯁ ꯏꯀꯥꯏꯕꯒ ꯁꯥꯔꯤ ꯌꯥꯔꯦꯗ
ꯀꯥꯏꯒꯅꯨꯗ ꯃꯁꯥꯥꯁ ꯇꯧꯕꯤꯒꯦꯗ
ꯑꯇꯦ ꯑꯩꯅ ꯍꯧꯖꯤꯛ ꯍꯥꯏꯒꯗꯕ ꯋꯥꯗꯣ ꯀꯥꯎꯈ꯭ꯔꯦ
ꯅꯤꯡꯁꯤꯡꯉꯣ ꯑꯗꯨꯗꯤ
ꯅꯤꯡꯁꯤꯡꯕ ꯉꯝꯗ꯭ꯔꯦꯅꯦ
ꯅꯤꯡꯁꯤꯡꯉꯣꯗ
ꯅꯤꯡꯁꯤꯡꯕ ꯊꯣꯛꯇ꯭ꯔꯦꯗ ꯑꯩ
ꯇꯨꯝꯅꯤꯡꯕ ꯐꯔꯕꯣ
ꯊꯨꯝꯅꯤꯡꯕ ꯍꯧꯔꯕꯣ ꯍꯥꯏꯕ꯭ꯔꯣ ꯐꯔꯕꯣ ꯍꯥꯏꯕ
ꯅꯪꯁꯨ ꯉꯁꯥꯏ ꯇꯨꯝꯅꯤꯡꯉꯦ ꯍꯥꯏꯗꯨꯗꯤ
ꯎꯝ ꯇꯨꯝꯃꯗꯤ ꯇꯨꯝꯃꯅꯤꯗ ꯎꯝ
ꯅꯪ ꯀꯤꯝꯆꯤ ꯀꯤꯝꯆꯤ ꯍꯥꯎꯕ꯭ꯔꯥ ꯅꯪꯒꯤꯗꯃꯛꯇ
ꯍꯥꯎꯇꯦ
ꯍꯥꯎꯇꯦ
ꯎꯝ
ꯅꯪ ꯍꯥꯎꯕ꯭ꯔꯣ
ꯀꯔꯤ ꯃꯈꯣꯟꯂꯣ ꯃꯈꯣꯜ ꯑꯃ ꯇꯥꯏꯗ ꯇꯣꯛꯇꯣ ꯇꯣꯛꯇꯨ ꯂꯥꯎꯕ ꯑꯃ
ꯐꯦꯟ ꯃꯈꯣꯟꯅꯦ ꯌꯥꯝ ꯇꯥꯕ꯭ꯔꯥ
ꯑꯣ ꯈꯔ ꯈꯔ ꯇꯥꯏ ꯌꯥꯝ ꯌꯥꯝꯗꯤ ꯇꯥꯗꯦ
ꯌꯥꯝ ꯇꯥꯔꯗꯤ ꯍꯥꯏꯌꯣ
ꯎꯝ ꯑꯩ ꯀꯤꯝꯆꯤ ꯍꯥꯎꯗ꯭ꯔꯗꯤ ꯑꯩꯗꯤ ꯀꯤꯝꯆꯤꯗꯤ ꯍꯥꯎꯋꯦ ꯐꯖꯅ ꯍꯥꯎꯋꯦ
ꯀꯤꯝꯆꯤ ꯍꯥꯎꯇꯦꯗꯥ ꯑꯩꯗꯤ ꯁꯤꯟꯅꯇ ꯍꯥꯎꯇꯦ ꯄꯥꯝꯗꯦ
ꯁꯤꯟꯗꯦꯅ ꯃꯔꯣꯛ ꯈꯔ ꯁꯥꯔꯒ ꯊꯨꯝꯃꯒ ꯈꯔ ꯁꯤꯟ ꯁꯤꯟꯗꯤ ꯁꯤꯜ ꯁꯤꯜꯂꯦ ꯍꯥꯏꯗꯤ ꯌꯥꯗꯦꯗ ꯑꯗꯨꯗꯤ
ꯀꯤꯝꯆꯤ ꯄꯥꯝꯃꯦ